ꯍꯜꯂꯣ꯫
ꯑꯥ ꯍꯥꯏꯔꯛꯑꫭ꯫
ꯑ ꯑꯩꯖꯦ ꯃꯤ ꯈꯔ ꯄꯥꯝꯕ ꯍꯥꯏꯇꯥꯔꯦ꯫ ꯅꯪ ꯃꯤ ꯈꯔ ꯊꯥꯕꯤꯔꯛꯄ ꯌꯥꯒꯗ꯭ꯔꯣ꯫
ꯃꯤꯕꯨꯗꯤ ꯂꯩꯅꯦ ꯑꯩꯒꯤ ꯑꯩꯒꯤꯗꯁꯨ ꯁꯨꯅꯤꯡꯉꯥꯏ ꯁꯤꯗꯒꯤ ꯑꯗꯨꯝ ꯈꯔ ꯈꯥꯏꯔꯛꯑꯂꫭꯏꯔꯦꯅꯦ ꯀꯩ ꯀꯩꯗꯧꯒꯦ ꯍꯥꯏꯅꯣ꯫
ꯑꯩꯒꯤꯗꯣ ꯍꯧꯖꯤꯛꯀꯥꯟꯗꯤ꯫ ꯏꯁꯇ꯭ꯔꯣꯕꯦꯔꯤꯁꯦ ꯌꯥꯝ ꯊꯥꯅꯔꯛꯑꯦ ꯂꯧꯕꯨꯛꯇ꯫
ꯑꯣ꯫
ꯑꯩꯒꯤꯁꯨ ꯂꯧꯕꯨꯛꯇ ꯏꯁꯇ꯭ꯔꯣꯕꯦꯔꯤ ꯈꯔ ꯊꯥꯖꯤꯍꯟꯒꯦꯅ ꯇꯧꯕꯅꯤꯗ꯫
ꯑꯣ ꯅꯪ ꯏꯁꯇ꯭ꯔꯣꯕꯦꯔꯤ ꯊꯥꯒꯦ ꯍꯥꯏꯔꯣ꯫
ꯎꯝ꯫
ꯀꯩꯅꯣ ꯀꯩꯀꯥꯗꯤ ꯇꯧꯔꯕꯣ꯫
ꯀꯔꯤ
ꯍꯥꯏꯗꯤ ꯃꯐꯝꯗꯣ ꯁꯦꯝꯃꯕ꯭ꯔꯣ ꯄ꯭ꯂꯥꯁꯇꯤꯛꯀ ꯍꯥꯞꯄꯒ ꯇꯧꯔꯒ ꯁꯦꯝꯕꯤꯗꯣ꯫
ꯃꯐꯝꯒꯗꯣ ꯑꯩ ꯀꯔꯤꯝ ꯁꯦꯝ ꯁꯥꯗ꯭ꯔꯤꯌꯦ ꯑꯩꯅ ꯎꯝ ꯁꯦꯝ ꯁꯥꯥꯟꯅꯕꯅꯦ ꯑꯩꯅ ꯃꯤ ꯍꯪꯉꯛꯏ ꯁꯦ ꯑꯗꯣ꯫
ꯑꯦ
ꯎꯝ ꯑꯩꯈꯣꯏꯒꯤ ꯍꯧꯖꯤꯛꯀꯤ ꯑꯩꯈꯣꯏꯒꯤ ꯆꯦꯔꯪ ꯍꯥꯏꯕꯗꯣ ꯆꯦꯔꯪꯗꯣ ꯃꯣꯏꯁꯦ ꯃꯤꯇꯔꯗ ꯀꯌꯥ ꯀꯌꯥ ꯄꯤꯖꯥꯠꯅꯣ ꯅꯪ ꯈꯪꯕ꯭ꯔꯣ
ꯎꯝ ꯃꯣꯏꯁꯦ ꯃꯤꯇꯔꯗ ꯑꯩꯅ ꯁꯨꯝ ꯆꯥꯎꯔꯥꯛꯅ ꯄꯥꯔꯕꯗꯣꯀꯣ
ꯎꯝ
ꯂꯨꯄꯥ ꯁꯚꯦꯟꯇꯤ ꯁꯚꯦꯟꯇꯤ ꯁꯨꯃꯥꯏꯅ ꯁꯤꯒꯤ ꯆꯥꯡꯗ ꯂꯩꯔꯝꯗꯧ ꯃꯥꯜꯂꯦ ꯑꯩꯅ ꯈꯟꯕꯗ ꯑꯥ
ꯑꯗꯨꯗꯤ ꯌꯥꯝ ꯇꯥꯡ ꯀꯥꯅꯤꯅꯦ
ꯍꯣꯏ ꯑꯗꯨꯗꯤ ꯑꯗꯨꯝ ꯈꯔꯗꯤ ꯆꯪꯒꯅꯤ ꯅꯪꯒꯤꯗꯨꯗꯤ
ꯆꯪꯉꯅꯤꯌꯦ ꯂꯧ ꯁꯪꯉꯝꯕ ꯑꯃꯨꯛꯅꯤꯅ꯫
ꯎꯝ ꯀꯩꯅꯣ ꯇꯧꯔꯣ ꯃꯤꯇꯔ ꯅꯗꯕꯤꯗ ꯃꯣꯏ ꯀꯣꯏꯟ ꯀꯣꯏꯟ ꯂꯩꯕꯗꯣ꯫
ꯎꯝ꯫
ꯀꯣꯏꯟꯗꯣ ꯑꫭꯏꯅ ꯂꯧꯔꯣ ꯑꯗꯨꯗꯨꯒ ꯄꯩꯁꯥꯗꯣ ꯈꯔ ꯇꯥꯊꯣꯛ ꯇꯥꯁꯤꯟ ꯇꯧꯅꯔ ꯌꯦꯡꯅꯕ꯫
ꯑꯣ ꯑꯗꯣ ꯎꯝ ꯏꯁꯇ꯭ꯔꯣꯕꯦꯔꯤꯒꯤ ꯆꯥꯔꯁꯤꯕꯨ ꯀꯥꯏꯗꯒꯤ ꯂꯧꯗꯣꯏꯅꯣ꯫
ꯏꯁꯇ꯭ꯔꯣꯕꯦꯔꯤꯒꯤ ꯆꯥꯔꯁꯦ ꯑꯩꯅ ꯑꯩ ꯋꯥꯈꯟꯗ ꯆꯥꯔ ꯂꯩꯔꯝꯗꯧ ꯃꯟꯗꯦ ꯃꯔꯨ ꯑꯣꯏꯅ ꯍꯨꯜꯂꯝꯗꯧ ꯃꯥꯜꯂꯦ꯫
ꯇꯠꯇꯤꯌꯦ ꯃꯔꯨ ꯊꯥꯕꯗꯣ꯫ ꯗ ꯄꯥꯝꯕꯤ ꯆꯥꯔ ꯊꯥꯕꯗꯣ
ꯑꯥ
ꯀꯃꯥꯏꯅ
ꯑꯗꯨꯗꯣ ꯑ ꯃꯣꯏ ꯑꯩꯈꯣꯏꯅ ꯁꯦꯝꯖꯗꯕꯤꯗ ꯑꯩꯈꯣꯏꯅ ꯁꯦꯝꯕꯗꯤ ꯑꯣꯏꯗꯕꯅꯦꯕꯀꯣ
ꯎꯝ
ꯑꯥ ꯑꯦꯒ꯭ꯔꯤꯒꯤ ꯗꯤꯄꯥꯔꯠꯃꯦꯟ ꯂꯩꯕꯗꯣ ꯈꯪꯉꯤꯗꯅ ꯑꯗꯣ ꯑꯦꯒ꯭ꯔꯤꯒꯤ ꯗꯤꯄꯥꯔꯠꯃꯦꯟꯗ ꯆꯠꯂꯒ ꯈꯪꯉꯅꯤ ꯗꯤ ꯋꯥꯔꯣꯜꯁꯦ ꯂꯣꯏ ꯈꯪꯉꯅꯤꯌꯦ
ꯑꯗꯣ ꯑꯁ ꯑꯩꯗꯤ ꯅꯪꯒ ꯇꯥꯟꯅꯔ ꯋꯥ ꯈꯔ ꯊꯣꯛꯀꯗ꯭ꯔꯅ ꯈꯜꯂꯒ
ꯑꯩꯁꯨ ꯍꯥꯏꯗꯤ ꯑꯃꯨꯛꯇ ꯊꯥꯗ꯭ꯔꯤꯕ ꯑꯗꯨꯒꯤꯗꯣ ꯑꯗꯨꯅ ꯐꯖꯅ ꯈꯪꯗꯦꯕ ꯑꯩꯁꯨ
ꯀꯃꯥꯏꯅ ꯇꯧꯅꯤ ꯑꯗꯨꯗꯤ
ꯑꯗꯨꯅꯤꯅꯦ ꯑꯗꯨ ꯑꯩꯅ ꯍꯥꯏꯁꯤ ꯌꯥꯔꯦ ꯀꯩꯅꯣ ꯑꯩꯈꯣꯏ ꯅꯪ ꯃꯊꯟ ꯆꯠꯄꯗꯔꯁꯨ ꯑꯩꯈꯣꯏꯕꯥꯏꯅꯤ ꯆꯠꯁꯦ ꯑꯦꯒ꯭ꯔꯤꯒꯤ ꯗꯤꯄꯥꯔꯠꯃꯦꯟꯗꯣ ꯑꯗꯨꯗ ꯆꯠꯂꯦꯗꯅ ꯑꯗꯣ ꯃꫭꯏ ꯑꯦꯒ꯭ꯔꯤ ꯑꯣꯐꯤꯁꯥꯔ ꯑꯝꯗ ꯁꯨꯃꯥꯏꯅ ꯁꯨꯥꯏꯅ ꯁꯤ ꯏꯁꯇꯔꫭꯕ‌ꯦꯔꯤ ꯊꯥꯒꯦ ꯈꯣꯠꯀꯦ ꯇꯧꯕꯅꯤ ꯑꯗꯣ ꯀꯌꯥꯃꯨꯛ ꯆꯥꯔꯗꯣ ꯀꯌꯥꯃꯨꯛ ꯁꯥꯔꯒꯗꯤ ꯌꯥꯅꯤ ꯀꯔꯤ ꯀꯔꯤ ꯍꯥꯔ ꯍꯥꯞꯄ ꯀꯃꯥꯏ ꯀꯃꯥꯏ ꯇꯧꯔ ꯁꯦꯝꯕꯤꯕ ꯃꯥꯏ ꯃꯇꯥꯡ ꯃꯇꯝ ꯍꯥꯏꯕ ꯑꯃ ꯂꯩꯔꯝꯅꯦꯕ ꯑꯩꯈꯣꯏꯗꯤ ꯑꯩꯈꯣꯏꯅ ꯍꯥꯏꯗꯤ ꯇꯤꯟ ꯇꯥꯔꯛꯄ ꯈꯣꯠꯂꯛꯄ ꯃꯇꯝꯗ ꯇꯤꯟ ꯀꯥꯡꯗꯩ ꯉꯥꯛ ꯊꯣꯛꯅꯕ ꯑꯗꯒꯤ ꯍꯥꯔ ꯅꯨꯡ ꯆꯥꯏꯕ ꯈꯣꯠꯄ ꯑꯃ ꯃꯥ ꯄꯥꯝꯕ ꯂꯩꯗꯅ ꯑꯗꯨꯃꯥꯏ ꯃꯥꯏ ꯃꯇꯝ ꯂꯩꯔꯝꯅꯦꯕ
ꯑꯣ ꯑꯗꯣ ꯑꯩꯈꯣꯏꯒꯤ ꯑ ꯀꯩꯅꯣ ꯃꯥꯒꯤ ꯊꯥꯕꯒꯤ ꯂꯩꯕꯥꯛꯀꯤ ꯇꯛꯈꯥꯏꯕ ꯈ ꯀꯥꯏꯕꯁꯤꯗꯤ ꯀꯃꯥꯏ ꯀꯃꯥꯏꯅ ꯇꯧꯖꯥꯠꯅꯣ
ꯎꯝ ꯑꯗꯨꯗꯣ ꯑꯩꯅ ꯁꯨꯝ ꯈꯟꯕꯗ ꯀꯩꯅꯣꯅ ꯍꯥꯟꯅ ꯑꯃ ꯂꯣꯇꯥ ꯕꯦꯇꯔꯅ ꯑꯃ ꯂꯩꯕꯗꯣ ꯈꯪꯉꯤꯗꯅ
ꯎꯝ
ꯂꯣꯇꯥꯕꯤꯇꯔꯗꯣ ꯑꯗꯨꯗꯨꯅ ꯇꯧꯔꯝꯒꯗꯕ ꯃꯥꯜꯂꯦ ꯑꯗꯨꯗꯨꯅ ꯂꯩꯕꯥꯛ ꯀꯨꯞ ꯀꯞꯄꯅꯦꯕꯀꯣ
ꯎꯝ
ꯂꯩꯕꯥꯛ ꯀꯨꯞꯐꯟꯕꯒꯤ ꯑꯣꯏꯕꯅꯦꯕ
ꯑꯣ ꯑꯗꯨꯗꯣ ꯃꯣꯏꯁꯦ ꯀꯃꯥꯏꯅ ꯑꯥ ꯃꯣꯏꯁꯦ ꯄꯨꯡꯗ ꯆꯠ ꯆꯠꯁꯂꯥ ꯅꯠꯇ꯭ꯔꯒ ꯁꯪꯉꯝ ꯑꯃꯗ ꯄꯨꯡ ꯑꯃꯗ ꯀꯌꯥ ꯀꯌꯥꯒ ꯂꯧꯅꯒꯦ
ꯄꯨꯡꯗ ꯂꯨꯄꯥ ꯆꯥꯝꯃꯔꯤ ꯆꯥꯝꯃꯔꯤ ꯂꯧꯕꯅꯤ
ꯑꯁ ꯑꯗꯨꯗꯤ ꯌꯥꯝ ꯇꯥꯡꯖꯥꯅꯤꯅꯦ
ꯍꯣꯏ ꯇꯥꯡꯉꯦ ꯈꯔ ꯑꯗꯨꯝ
ꯑꯗꯨꯒ ꯑꯁ ꯑꯗꯨꯗꯤ ꯆꯪꯗꯧꯔꯤꯅꯦ ꯄꯩꯁꯥꯁꯤꯗꯤ ꯐꯖꯅ
ꯆꯪꯅꯤ ꯏꯁꯇ꯭ꯔꯣꯕꯦꯔꯤꯗꯤ ꯏꯁꯇ꯭ꯔꯣꯕꯦꯔꯤꯗꯤꯅꯦ
ꯎꯝ
ꯄꯩꯁꯥ ꯑꯗꯨꯝ ꯈꯔ ꯆꯪꯅꯤꯌꯦ ꯍꯥꯏꯗꯤ ꯃꯥꯒꯤ ꯑꯩ ꯉꯁꯥꯏ ꯅꯪꯅ ꯄꯥꯝꯕ ꯆꯦꯔꯪ ꯀꯔꯤ ꯀꯔꯥꯗꯣ ꯑꯗꯨꯁꯨ ꯈꯔ ꯂꯧ ꯂꯧꯗ ꯌꯥꯔꯣꯏꯕ ꯂꯧꯁꯪꯉꯝꯒꯦ ꯍꯥꯏꯗꯤ ꯀꯣꯏꯟꯗꯣ ꯑꯗꯨꯝ ꯃꯉꯥ ꯇꯔꯨꯛ ꯍꯦꯟꯅ ꯆꯪꯗꯔ ꯑꯗꯨ ꯍꯥꯞꯇꯕꯗꯤ ꯁꯨꯡꯌꯥ ꯌꯥꯗꯕꯅꯦꯕ
ꯎꯝ ꯑꯁ
ꯅꯪ ꯑꯗꯣ ꯏꯁꯇ꯭ꯔꯣꯕꯦꯔꯤ ꯅꯪꯅ ꯁꯨꯝ ꯄꯥꯝꯖꯕꯩꯔꯥ ꯅꯠꯇ꯭ꯔꯥ ꯑꯇꯣꯞꯄ ꯊꯥꯕꯗꯤ
ꯑꯩ ꯁꯨꯝ ꯄꯥꯝꯖꯕꯩꯅꯤ ꯅꯠꯇ꯭ꯔꯒ ꯑꯇꯣꯞꯄ ꯑꯣꯏꯅ ꯊꯥ ꯍꯧꯔꯁꯤꯔ ꯈꯪꯗꯦꯅꯦ ꯑꯩꯕꯣ
ꯏꯁꯇ꯭ꯔꯣꯕꯦꯔꯤꯗꯣ ꯑꯁ ꯍꯥꯏꯗꯤ ꯑꯩꯈꯣꯏꯅ ꯇꯣꯏꯅ ꯇꯣꯏꯅ ꯇꯧꯕ ꯊꯕꯛ ꯑꯣꯏꯇꯥꯗꯤ ꯑꯗꯨꯝ ꯈꯪꯅꯤꯗꯅ ꯍꯥꯏꯗꯤ ꯑꯩꯈꯣꯏꯅ ꯑꯃꯨꯛꯇ ꯇꯧꯕ ꯊꯕꯛ ꯅꯠꯇꯕꯅꯤꯅ ꯑꯗꯨꯗꯣ ꯈꯔ ꯂꯨꯅ ꯊꯣꯛꯀꯗꯕ ꯃꯥꯜꯂꯦꯕꯣ ꯑꯩꯒꯤ ꯋꯥꯈꯜꯗꯗꯤ ꯑꯗꯨꯏ ꯁꯔꯨꯛꯇ ꯅꯪ ꯏꯁꯇ꯭ꯔꯣꯕꯦꯔꯤ ꯊꯥꯗꯧ ꯃꯍꯨꯠꯇ ꯒꯖꯔꯗ ꯑꯣꯏꯅ ꯊꯥꯕꯗ ꯐꯗꯧ ꯃꯥꯜꯂꯦ ꯏꯔꯥꯏ ꯂꯥꯏꯕꯗꯣ
ꯑꯁ ꯒꯖꯔꯗꯨꯗꯤ ꯑꯩ ꯇꯜꯂꯤꯗ
ꯑꯗꯨ ꯑꯣꯏꯔꯒꯅ ꯗ꯭ꯔꯥꯒꯣꯟ ꯐ꯭ꯔꯨꯠꯇꯣ ꯊꯥꯒꯦꯔꯣ
ꯗ꯭ꯔꯥꯒꯣꯟ ꯐ꯭ꯔꯨꯠꯁꯤꯅ ꯀꯃꯥꯏꯅ ꯇꯧꯗꯣꯏꯕ ꯅꯪ ꯈꯪꯕ꯭ꯔꯣ
ꯗ꯭ꯔꯥꯒꯣꯟ ꯐ꯭ꯔꯨꯠꯀꯤꯗꯤ ꯑꯗꯨꯝ ꯏꯔꯥꯏ ꯂꯥꯏꯔꯤ ꯀꯔꯤꯝꯇ ꯆꯪꯅꯔꯣ ꯃꯥꯒꯤꯕꯨ ꯑꯩꯈꯣꯏꯅ ꯁꯒꯥꯏ ꯑꯩꯈꯣꯏꯒꯤ ꯏꯁꯝ ꯁꯝꯅ ꯍꯥꯏꯔꯕꯗ ꯑ ꯃꯥꯏꯔꯦꯟꯒꯨꯝꯕ ꯈꯣꯡꯗ꯭ꯔꯨꯒꯨꯝꯕ ꯊꯥꯕ ꯀꯥꯟꯗ ꯁꯒꯥꯏ ꯁꯦꯝꯕꯤꯗ꯭ꯔꯣ ꯃꯥꯒꯤꯅꯅꯦ ꯁꯒꯥꯏꯗꯣ ꯑꯃꯃꯝ ꯈꯛꯇꯪ ꯁꯦꯝꯗꯣꯏꯅꯣ ꯍꯥꯏꯗꯤ ꯄꯨꯂꯞ ꯁꯝꯅꯗꯕꯤꯗ ꯗ꯭ꯔꯥꯒꯣꯟ ꯐ꯭ꯔꯨꯠ ꯄꯥꯝꯕꯤ ꯄꯥꯝꯕꯤꯗꯣ ꯑꯗꯨꯗꯅꯦ ꯌꯣꯠ ꯌꯣꯠ ꯌꯨꯡꯉꯒ ꯁꯦꯝꯃꯁꯨ ꯌꯥꯔꯦ ꯋꯥ ꯌꯨꯡꯉ ꯁꯦꯝꯃꯁꯨ ꯌꯥꯔꯦ ꯑꯩꯈꯣꯏꯅ ꯆꯍꯤ ꯆꯨꯞꯄ ꯑꯗꯨꯝ ꯊꯥꯖꯔꯒꯦ ꯍꯥꯏꯔꯒꯅ ꯑꯩꯈꯣꯏ ꯁꯤꯃꯦꯟ ꯇꯧꯔꯒ ꯃꯥꯒꯤ ꯕꯣꯛꯁ ꯕꯣꯛꯁ ꯃꯆꯥ ꯁꯦꯝꯃꯒꯅꯦ ꯍꯩꯗꯣꯏꯅꯦꯕ ꯑꯗꯨꯒ ꯇꯧ ꯌꯥꯔꯦ ꯅꯪꯅ ꯄꯥꯝꯕꯤ ꯆꯥꯔ ꯆꯥꯝꯃ ꯊꯥꯅꯤꯡꯕ ꯆꯅꯤ ꯊꯥꯅꯤꯡꯕꯗꯨ ꯑꯗꯨꯃꯥꯏꯅ ꯇꯧꯔꯒ
ꯑꯣ ꯑꯗꯨꯗꯤ ꯃꯥꯒꯤ ꯆꯥꯔꯁꯦ ꯀꯗꯥꯏꯗꯒꯤ ꯂꯧꯅꯤ
ꯗ꯭ꯔꯥꯒꯣꯟ ꯐ꯭ꯔꯨꯠꯇꯤ ꯑꯗꯨꯝ ꯗ꯭ꯔꯥꯒꯣꯟ ꯐ꯭ꯔꯨꯠ ꯊꯥꯕ ꯑꯩꯈꯣꯏ ꯃꯅꯤꯄꯨꯔꯗ ꯃꯌꯥꯝ ꯂꯩꯇ꯭ꯔꯣ ꯑꯗꯨ ꯃꯥꯗꯤ ꯃꯁꯥꯗꯩ ꯊꯦꯛꯀꯨꯝꯗꯧꯕꯅꯦ ꯑꯣ ꯆꯨꯝꯃꯦ ꯆꯨꯝꯃꯦ ꯃꯥꯗꯤ ꯃꯁꯥꯗꯩ ꯊꯦꯛ ꯃꯁꯥꯗꯩ ꯂꯧꯕ ꯌꯥꯅꯤ
ꯃꯁꯥꯗꯒꯤ ꯃꯣꯏꯒꯤ ꯀꯣꯂꯣꯝ ꯁꯦꯝꯗꯣꯏꯕ
ꯑꯣ ꯍꯣ ꯍꯣ ꯍꯣꯏ ꯑꯗꯒꯤ ꯃꯥꯗꯤ ꯆꯥꯎꯕꯁꯨ ꯊꯨꯕꯅꯦꯍ ꯑꯗꯨꯗꯩ ꯃꯥꯗꯤ ꯀꯨꯝꯕꯤ ꯀꯨꯂꯦꯟ ꯅꯥꯏꯗꯅꯁꯨ ꯄꯥꯟꯕꯅꯦ ꯏꯁꯇꯣꯕꯦꯕꯤꯗꯤ ꯑꯩꯈꯣꯏ ꯋꯤꯟꯇꯔ ꯁꯤꯖꯟꯗꯅ ꯍꯦꯟꯅ ꯅꯝꯅ ꯄꯥꯟꯗ꯭ꯔꯣ ꯗ꯭ꯔꯥꯒꯣꯟ ꯗ꯭ꯔꯥꯒꯣꯟ ꯐ꯭ꯔꯨꯠꯇꯨꯗꯤꯅꯦ ꯁꯤꯖꯟ ꯅꯥꯏꯗꯕꯅꯦꯕ ꯑꯃ ꯄꯥꯜꯂꯒ ꯃꯄꯥꯅ ꯑꯃꯨꯛ ꯁꯥꯖꯤꯜꯂꯛꯀꯅꯤ ꯑꯃ ꯄꯥꯜꯂꯒ ꯃꯄꯥꯅ ꯑꯃꯨꯛ ꯁꯥꯖꯤꯜꯂꯛꯀꯅꯤ ꯑꯗꯨꯅ ꯍꯦꯟꯅ ꯅꯨꯡꯉꯥꯏꯕꯅꯤꯗ
ꯑꯗꯨꯗꯨꯗꯤ ꯑꯁ
ꯑꯗꯨꯇ ꯑꯖꯨ ꯑꯣꯏꯅ ꯇꯧꯔꯁꯤꯔꯣ
ꯑꯗꯨ ꯑꯣꯏꯅ ꯇꯧꯕ ꯌꯥꯏꯅꯦ
ꯍꯣꯏ ꯑꯩꯗꯤ ꯅꯪꯅ ꯑꯄꯥꯝꯕꯗꯨꯅꯦ ꯑꯗꯨꯝ ꯃꯇꯦꯡ ꯄꯥꯡꯒꯦ ꯅꯪ ꯀꯩ ꯇꯧꯅꯤꯡꯕꯅꯣꯗꯣ
ꯑꯗꯨꯗꯤ ꯑ ꯑ ꯗ꯭ꯔꯥꯒꯟ ꯐ꯭ꯔꯨꯠꯀꯤꯁꯦ ꯑꯩꯈꯣꯏ ꯅꯣꯏ ꯃꯅꯥꯛ ꯅꯛꯄꯗꯒ ꯐꯥꯔꯝ ꯇꯧꯕ ꯂꯩꯕ꯭ꯔꯣ ꯀꯣꯂꯣꯝ ꯀꯩꯀꯥ ꯁꯦꯝꯃꯒ ꯂꯧꯔꯨꯕ ꯌꯥꯒꯗꯕ ꯑꯗꯨꯝ
ꯂꯩꯅꯤꯌꯦ ꯑꯗꯨꯒꯤꯗꯤ ꯂꯩꯅꯤꯌꯦ
ꯑꯣ ꯃꯩ ꯄꯥꯝꯕꯤ ꯑꯃꯗ ꯀꯌꯥ ꯀꯌꯥ ꯆꯤꯡꯖꯥꯅꯣ
ꯝ ꯑꯩꯅ ꯁꯨꯝ ꯈꯟꯕꯗ ꯂꯨꯄꯥ ꯇꯔꯥ ꯇꯔꯥ ꯁꯨꯃꯥꯏꯅꯁꯨ ꯉꯝꯗꯧ ꯃꯉꯥꯏꯔꯦ ꯇꯔꯥ ꯇꯔꯥ ꯁꯥꯏꯌꯦ ꯎꯝ ꯌꯥꯕꯅꯦ ꯗ꯭ꯔꯥꯒꯣꯟ ꯐ꯭ꯔꯨꯏꯠꯇꯣ ꯑꯗꯨꯝ ꯌꯥꯕꯅꯦ ꯍꯥꯏꯕ
ꯎꯝ
ꯂꯝ ꯂꯝ ꯂꯩꯇꯦ ꯋꯥꯅ ꯑꯩꯗꯤ ꯊꯥꯅꯤꯡꯉꯤꯅꯦꯕ ꯂꯝ ꯂꯩꯗꯗꯤ ꯊꯥꯔꯗꯕꯅꯤ ꯂꯝ ꯂꯩꯇꯕ ꯑꯗꯨꯒꯤꯅꯤ
ꯅꯣ ꯑꯣ ꯑꯣ ꯑꯁ ꯑꯗꯨꯗꯤ ꯃꯥꯒꯤꯁꯤꯁꯨ ꯑ ꯊꯥꯗ꯭ꯔꯤꯉꯩꯗ ꯐꯖꯅ ꯂꯝ ꯅꯨꯡꯁꯦ ꯈꯣꯏꯗꯣꯛꯄꯤꯔꯒ ꯑꯩꯈꯣꯏꯒꯤ ꯃꯥꯒꯤꯗꯤ ꯍꯥꯏꯗꯤ ꯂꯩꯕꯥꯛꯁꯦ ꯃꯇꯨꯝ ꯃꯇꯨꯝ ꯃꯇꯨꯝ ꯇꯨꯝ ꯆꯤꯡꯈꯠꯂ ꯊꯝꯗꯣꯏꯅꯤꯅꯦꯀꯣ
ꯃꯥꯏꯗꯤ ꯈꯣꯏꯗ꯭ꯔꯁꯨ ꯌꯥ ꯍꯥꯏꯗ ꯃꯥꯒꯤꯕꯨ ꯅꯥꯄꯤ ꯍꯧꯍꯟꯗꯕ ꯃꯥꯏ ꯃꯈꯣꯡꯗ ꯁꯦꯡꯗꯣꯛꯄꯤꯕ ꯃꯥꯏꯗꯤ ꯈꯣꯏꯗ꯭ꯔꯁꯨ ꯌꯥꯏꯕ
ꯑꯗꯣ ꯀꯔꯤ ꯀꯔꯤ ꯒꯗꯤ ꯍꯥꯞꯀꯅꯤ ꯃꯥ ꯃꯍꯩ ꯄꯥꯟꯈꯠꯂꯛꯄ ꯉꯝꯅꯕ ꯃꯈꯥꯗ ꯐꯔꯇꯤꯂꯥꯏꯖꯔ ꯀꯝꯄꯣꯁ ꯀꯩꯀꯥ ꯀꯩ ꯀꯩ ꯍꯥꯞꯄ ꯃꯊꯧ ꯇꯥꯒꯦ
ꯑꯩꯅ ꯁꯨꯝ ꯑꯩꯈꯣꯏ ꯈꯪꯅꯕ ꯁꯨꯝ ꯊꯥꯕꯁꯤꯡꯗꯣ ꯃꯣꯏꯅ ꯍꯥꯏꯕꯁꯦ ꯗ꯭ꯔꯥꯒꯣꯟ ꯐ ꯊꯥꯕꯗꯤ ꯀꯔꯤꯝ ꯆꯪꯗꯦ ꯍꯥꯏ ꯀꯔꯤꯝꯇ ꯍꯥꯞꯇꯥꯏ ꯃꯣꯏꯒꯤꯕꯨ ꯏꯁꯤꯡ ꯈꯔ ꯆꯥꯏꯕꯤꯕ
ꯑꯣ
ꯑꯗꯨ ꯑꯗꯨꯅ ꯌꯥꯔ ꯍꯣꯏ
ꯑꯗꯒꯤ ꯃꯣꯏꯁꯦ ꯃꯣꯏꯒꯤ ꯑꯩꯅ ꯈꯟꯕꯗ ꯃꯤ ꯈꯔꯅ ꯁꯨꯝ ꯇꯧꯕꯧꯕꯗ ꯃꯄꯥꯟꯗꯣ ꯁꯥꯠꯂꯞ ꯗꯣ ꯑꯩꯈꯣꯏ ꯂꯔꯤꯛꯇꯣ ꯃꯥꯒꯤꯗꯣ ꯍꯥꯞ ꯍꯥꯞꯆꯤꯟꯕꯤꯕ ꯈꯣꯠꯄ ꯃꯊꯧ ꯇꯥꯏꯅ ꯍꯥꯏ ꯑꯗꯨ ꯃꯌꯥꯝꯗꯣ ꯑꯃꯨꯛ ꯂꯣꯏ ꯇꯧꯔꯒ ꯂꯩꯗꯣꯏꯔꯕ ꯄꯥꯜꯂꯛꯏꯕ ꯃꯍꯩ ꯃꯌꯥꯝꯗꯣ ꯅꯠꯇ꯭ꯔꯒ ꯃꯊꯟꯇ
ꯑꯗꯨꯒꯤꯗꯤ ꯇꯧꯗꯕ ꯃꯥꯜꯂꯦ ꯃꯣꯏꯒꯤꯕꯨꯅꯦ
ꯎꯝ
ꯎꯝ ꯗ꯭ꯔꯦꯒꯣꯟ ꯐ꯭ꯔꯨꯠꯀꯤ ꯂꯩꯁꯦ ꯌꯥꯝ ꯆꯥꯎ ꯆꯥꯎꯅ ꯁꯥꯠꯂꯦꯕꯀꯣ
ꯎꯝ
ꯑꯩꯈꯣꯏꯒꯤ ꯍꯩꯅꯧ ꯄꯥꯟꯕꯝꯕꯗ ꯑꯣꯏꯔꯣ ꯂꯩ ꯁꯥꯄꯗ ꯑꯣꯏꯔꯣ ꯁꯨꯡꯖꯜꯂꯛ ꯁꯨꯡꯖꯤꯜꯂꯛ ꯑꯄꯤꯛ ꯑꯄꯤꯛꯄ ꯇꯧꯕ ꯂꯩꯕꯗꯨꯣ ꯈꯪꯕ꯭ꯔꯥ
ꯎꯝ
ꯑꯗꯨꯃꯥꯏꯅ ꯑꯄꯤꯛ ꯑꯄꯤꯛ ꯑꯩ ꯄꯥꯜꯂꯣꯏ ꯄꯥꯜꯂꯣꯏꯕꯀꯣ ꯑꯗꯨꯗꯣ ꯑꯗꯨ ꯄꯥꯜꯂꯔꯣꯏꯗꯕꯅꯤꯅ ꯃꯣꯏꯒꯤꯕꯨ ꯄꯠꯄ ꯊꯥꯗꯠꯄꯤꯕ ꯑꯆꯧꯕꯗꯣ ꯑꯣꯏꯅꯕ
ꯑꯗꯣ ꯑꯩꯈꯣꯏꯒꯤ ꯁꯤꯒꯤ ꯃꯅꯥꯛꯇ ꯑꯩꯈꯣꯏ ꯌꯨꯝ ꯊꯪꯅꯕꯒꯤꯁꯤꯗꯅꯦ ꯃꯣꯏꯗꯤ ꯐꯥꯝꯃꯤ ꯅꯠꯇꯦ ꯁꯨꯝ ꯃꯣꯏꯒꯤ ꯌꯨꯝꯒꯤ ꯆꯥꯕꯒꯤ ꯊꯥꯏꯌꯦꯕ
ꯑꯥ
ꯑꯗꯣ ꯊꯥꯕꯁꯤꯗꯅꯦ ꯃꯣꯏꯒꯤꯁꯦ ꯑꯩꯈꯣꯏꯒꯤ ꯃꯄꯥꯟꯁꯤꯗꯤ ꯐꯖꯅ ꯁꯥꯔꯒ ꯃꯄꯥꯟꯁꯤꯦ ꯁꯥꯠꯄ ꯂꯣꯏꯔꯀꯥꯟꯗꯅꯦ ꯍꯦꯛꯇ ꯈꯣꯏꯖꯤꯜꯂꯒ ꯀꯦꯟꯒꯤꯕ ꯃꯍꯩꯁꯨ ꯃꯍꯩ ꯑꯣꯏꯕ ꯉꯝꯗꯕ ꯍꯥꯏꯇꯥꯔꯦꯅꯦ ꯑꯗꯨꯗꯣ ꯄꯣꯂꯤꯅꯦꯁꯟ ꯎꯝ ꯃꯣꯏꯅ ꯄꯣꯂꯤꯅꯦꯁꯟ ꯇꯧꯔꯗꯤꯅꯦ ꯄꯣꯂꯤꯅꯦꯁꯟ ꯍꯥꯏꯗꯤ ꯗꯤ ꯃꯣꯏꯒꯤ ꯃꯍꯩ ꯄꯥꯟꯗꯕ ꯂꯩꯗꯨꯗꯒꯤ ꯅꯠꯇꯦ ꯂꯩꯗꯨꯗ ꯄꯣꯂꯤꯅꯦꯦꯛꯁꯦ ꯃꯣꯏꯒꯤ ꯂꯥꯏꯔꯤꯛꯇꯣ ꯕ꯭ꯔꯁ ꯑꯃꯅ ꯇꯨꯔꯤ ꯑꯃꯅ ꯇꯧꯔꯒ ꯇꯧꯔꯒ ꯁꯨꯃꯥꯏꯅ ꯍꯥꯞꯄꯤꯔꯗꯤ ꯑꯣꯏꯌꯦꯕ ꯑꯗꯣ ꯄꯤꯗ꯭ꯔꯒꯅ ꯑꯣꯏꯗꯕ ꯍꯥꯏꯇꯥꯔꯦ
ꯑꯥ ꯍꯣꯏ ꯑꯗꯨꯃꯥꯏꯅ ꯇꯧꯕꯁꯨ ꯂꯩꯔꯝꯒꯅꯦꯕꯀꯣ ꯑꯗꯨꯒꯅꯦ ꯑꯃꯅꯅꯦ ꯀꯩꯅꯣꯁꯨ ꯇꯧꯋꯦꯕ ꯃꯄꯥꯟ ꯁꯥꯔꯛꯄꯩ ꯇꯥꯏꯃꯤꯡꯁꯦ ꯃꯄꯥꯟꯁꯦ ꯀꯦꯟꯗꯅꯕ ꯃꯄꯥꯟꯁꯦ ꯇꯤꯟꯅ ꯆꯥꯊꯣꯛꯇꯅꯕ ꯚꯤꯇꯥꯃꯤꯟ ꯑꯃ ꯀꯥꯞꯄꯦꯕ ꯍꯥꯏꯗꯤ ꯑꯩꯈꯣꯏ ꯃꯤꯑꯣꯏꯕꯗꯁꯨ ꯍꯛꯆꯥꯡꯗꯁꯨ ꯁꯣꯛꯇꯕ ꯚꯤꯇꯥꯃꯤꯟ ꯍꯥꯏꯇꯥꯔꯦ ꯑꯗꯨꯗꯨꯅ ꯃꯄꯥꯟ ꯀꯦꯜꯍꯟꯗꯅꯕ ꯃꯍꯩ ꯌꯥꯟꯕ ꯀꯥꯟꯗ ꯐꯖꯅ ꯄꯥꯜꯂꯛꯅꯕ
ꯑꯗꯨꯅꯅꯦ ꯑꯩꯅ ꯎ ꯏꯁꯇ꯭ꯔꯣꯕꯦꯔꯤꯅ ꯐꯒꯗ꯭ꯔꯥ ꯍꯥꯏꯅ ꯈꯟꯅꯗ ꯍꯥꯏꯁꯦ ꯍꯥꯏꯗꯤ ꯃꯥꯒꯤ ꯃꯄꯥꯟ ꯑꯗꯨꯣꯛ ꯁꯥꯕꯗꯨꯕꯨ ꯁꯪꯉꯝꯗꯣꯃ ꯑꯗꯨꯃꯥꯏꯅ ꯇꯧꯔꯗꯤ ꯑꯩꯗꯤ
ꯍꯤꯗꯥꯛ ꯀꯥꯞꯄ ꯌꯥꯅꯤꯃꯤ ꯅꯪꯕꯣ ꯑꯗꯨꯒꯤꯗꯤ ꯑꯩꯈꯣꯏ ꯍꯤꯗꯥꯛ ꯀꯥꯞꯄꯒꯤ ꯄꯝꯗꯣ ꯅꯪꯒꯟꯗ ꯄꯣꯛꯒ ꯕꯨ꯭ꯔꯨꯜ ꯔꯥꯎꯔ ꯆꯠꯂ ꯑꯗꯨꯝ ꯀꯥꯝꯕ ꯂꯣꯏꯔꯛꯈꯤꯅꯤ ꯃꯤ ꯂꯧꯗꯣ ꯐꯧꯇ ꯂꯧ ꯐꯧ ꯃꯆꯥ ꯃꯆꯥ ꯃꯆꯥ ꯃꯈꯣꯡ ꯃꯆꯥ ꯃꯆꯥ ꯁꯥꯠꯄꯗꯣ ꯃꯤ ꯄꯝ ꯇꯧꯔꯒ ꯂꯣꯏ ꯀꯥꯞꯅꯔꯤꯗꯨꯅꯦ
ꯎꯝ ꯎꯝꯝ
ꯌꯥꯗ꯭ꯔꯣ
ꯌꯥꯏ ꯌꯥꯏ ꯑꯗꯨ ꯀꯥꯞꯄꯕꯨ ꯌꯥꯅꯤ ꯍꯥꯏꯗꯤ ꯌꯥꯑꯦ
ꯑꯗꯨꯅꯦ ꯑꯗꯨꯃꯥꯏꯅ ꯇꯧꯕꯅ ꯐꯗꯧ ꯃꯥꯜꯂꯦ ꯅꯪꯒꯤꯗꯣ
ꯎꯝ ꯑꯗꯨꯃꯥꯏꯅ ꯑꯣꯏꯅ ꯇꯧꯔꯒꯤꯁꯤꯔꯥ ꯈꯪꯗꯦꯅꯦ ꯅꯪꯅ ꯍꯥꯏꯔꯛꯄꯁꯤꯒꯤ ꯑꯥꯏꯗꯤꯌꯥꯁꯤ ꯑꯗꯨꯝ ꯌꯥꯗꯤ ꯌꯥꯏꯌꯦ ꯑꯩꯁꯦ ꯍꯥꯏꯗꯤ ꯑꯗꯨꯃꯥꯏꯅ ꯑꯩꯅ ꯍꯧꯖꯤꯛꯀꯤ ꯍꯥꯏꯕꯗꯣ ꯃꯍꯩ ꯌꯥꯟ ꯉꯝꯃꯣꯏꯗꯣꯏꯗꯤ ꯑꯗꯨꯃꯥꯏꯅ ꯂꯣꯏ ꯁꯦꯝꯅꯗꯣꯏꯗꯤ ꯃꯊꯥ ꯁꯥꯔꯝꯕꯅꯦꯕ ꯅꯪꯅ ꯍꯥꯏꯗꯣ ꯅꯪ ꯌꯥꯗꯕ ꯑꯣꯏꯔꯗꯤ ꯑꯗꯨꯝ
ꯑꯩꯈꯣꯏ ꯑꯩꯈꯣꯏ ꯁꯤꯒꯤꯗ ꯑꯩꯅ ꯈꯪꯅꯕ ꯃꯤ ꯊꯥꯏ ꯍꯥꯏꯕꯗꯧ ꯃꯣꯏꯒꯤꯗꯣ ꯑꯗꯨꯃꯥꯏꯅ ꯂꯣꯏꯅ ꯇꯧꯋꯦꯕ ꯑꯩꯅ ꯈꯪꯕꯗ ꯁꯨꯝ ꯍꯪꯕꯅꯦꯕ ꯃꯣꯏꯅ ꯇꯧꯕꯁꯤꯡꯗꯣ
ꯎꯝ
ꯍꯣꯏ ꯑꯗꯨꯃꯥꯏꯅ ꯇꯧꯕꯗꯨꯗꯅꯦꯕ ꯑꯩꯅ ꯑꯈꯪꯕꯗꯨꯅꯦꯕ ꯑꯃꯨꯛ ꯅꯉꯣꯟꯗ ꯁꯦꯌꯔ ꯇꯧꯔꯛꯏꯁꯦ
ꯑꯣ
ꯑꯗꯣ ꯑꯗꯨ ꯑꯩ ꯍꯦꯛ ꯍꯟꯗꯛ ꯆꯍꯤꯒꯤꯗꯤ ꯑꯗꯨꯗꯣ ꯆꯥꯥꯏꯇꯕ ꯌꯦꯡꯉꯁꯤ
ꯍꯟꯗꯛ ꯆꯍꯤꯒꯤ ꯍꯥꯏꯁꯦ ꯃꯥꯗꯤ ꯑꯃꯨꯛ ꯊꯥꯈꯤꯕꯁꯤꯅ ꯑꯗꯨꯝ ꯆꯍꯤ ꯆꯨꯞ ꯇꯧꯔꯗꯕꯅꯤ ꯀꯩꯅꯣ ꯍꯥꯏꯗꯤ ꯑꯗꯨꯅꯅꯦ ꯑꯩꯅ ꯇꯧꯗ꯭ꯔꯤꯉꯩꯗ ꯐꯖꯅ ꯋꯥꯈꯜ ꯃꯨꯟꯅ ꯈꯜꯂꯒ ꯑ ꯇꯧ ꯍꯧꯕꯅ ꯐꯕ ꯍꯥꯏꯇꯥꯔꯦ ꯎꯝ
ꯂꯝ ꯂꯝꯅꯦ ꯂꯣꯏꯃꯛꯇꯤ ꯁꯤꯖꯤꯟꯅꯔꯒꯨꯝꯁꯦꯕꯀꯣ ꯂꯧ ꯂꯧꯁꯦꯟ ꯃꯔꯤꯅ ꯁꯪꯉ ꯁꯥ ꯁꯥꯕꯅꯦꯕ ꯑꯗꯣ ꯂꯧꯁꯦꯟ ꯑꯍꯨꯝ ꯊꯥꯔꯁꯦꯕ ꯗ꯭ꯔꯦꯒꯟ ꯐ꯭ꯔꯨꯏꯠꯇꯣ ꯑꯗꯨꯒ ꯂꯧꯁꯦꯟ ꯑꯃ ꯈꯥꯔꯁꯦꯕꯀꯣ ꯂꯧꯁꯦ ꯑꯃꯗꯨꯗꯅ ꯏꯁꯇ꯭ꯔꯣꯕꯦꯔꯤꯗꯣ ꯇ꯭ꯔꯥꯏ ꯇꯧꯔ ꯌꯦꯡꯉꯁꯦꯕ ꯑꯗꯨꯒ ꯏꯁꯇ꯭ꯔꯣꯕꯦꯔꯤꯒ ꯗ꯭ꯔꯦꯒꯟ ꯐ꯭ꯔꯨꯏꯠꯀꯗꯣ ꯀꯅꯥꯅ ꯍꯦꯟꯅ ꯈꯨꯠ ꯆꯪꯉꯤ ꯀꯅꯥꯅ ꯍꯦꯟꯅ ꯃꯍꯩ ꯄꯥꯟꯕ ꯍꯦꯜꯂꯤꯗꯣ ꯑꯅꯤꯗꯣ ꯀꯝꯄꯤꯇꯤꯁꯟ ꯇꯧꯔ ꯌꯦꯡꯉꯁꯦ ꯑꯗꯨꯗꯨꯒ ꯑꯐꯕ ꯑꯗꯣ ꯊꯥ ꯂꯣꯏ ꯀꯩꯗꯧꯒꯦ ꯑꯗꯨꯒꯤꯕ ꯅꯪꯅ ꯋꯥꯏꯗꯨꯕꯣ
ꯑꯣ ꯑꯗꯨꯃꯥꯏꯅ ꯅꯪ ꯍꯥꯏꯁꯤꯅ ꯇꯧꯕꯅ ꯐꯗꯧ ꯃꯥꯜꯂꯦ ꯑꯩꯁꯨ ꯎꯝ ꯍꯥꯏꯗꯤ ꯄꯨꯟꯅꯛꯇ ꯑ ꯄꯨꯟꯅ ꯍꯦꯛꯇ ꯊꯥꯖꯟꯗꯕꯤꯗꯅꯦ ꯎꯝ ꯑꯗꯨꯃꯥꯏꯅ ꯍꯦꯛꯇ ꯇꯧꯔꯒꯦꯁꯦ
ꯑꯗꯨꯅꯦ ꯑꯗꯨꯃꯥꯏꯅ ꯇꯧꯔꯒ ꯌꯦꯡꯉꯒ ꯅꯪꯉꯣꯟꯗꯁꯨ ꯋꯥꯈꯟꯗꯣ ꯂꯣꯏ ꯊꯣꯛꯑꯅꯤ ꯑꯗꯨ ꯑꯣꯏꯇꯥꯔꯗꯤ ꯈꯪꯅꯕꯁꯨ ꯈꯪꯉꯅꯤ ꯂꯣꯏꯅ ꯑꯗꯨꯅ ꯐꯠꯇ꯭ꯔꯣ
ꯐꯩꯌꯦ ꯑꯗꯨꯅꯕꯨꯗꯤ